ꯑ
ꯑꯣ
ꯇꯦꯕ꯭ꯔꯣ ꯇꯦꯕ꯭ꯔꯣ
ꯇꯥꯏꯌꯦ ꯇꯥꯏꯌꯦ ꯐꯖꯖꯥꯅ ꯇꯌꯦ
ꯑꯁ ꯇ ꯑꯗꯤ ꯆꯝ ꯐꯥꯏꯅꯦ
ꯎꯝ ꯌꯥꯝꯝ ꯊꯥꯔꯦ
ꯑꯁꯤꯁꯦ ꯑꯗꯨꯝ ꯀꯣꯜ ꯇꯧꯔꯒ ꯃꯤꯅꯤꯠ ꯇꯔꯥꯗ ꯑꯗꯨꯝ ꯂꯣꯏꯗꯣꯏꯔꯥ
ꯍꯣꯏ ꯑꯁ ꯃꯤꯅꯦꯗꯣ ꯍꯥꯏꯒꯅꯣ ꯑꯁꯤꯗ
ꯍꯥꯏꯕ ꯌꯥꯗꯦ ꯑꯗꯨꯗꯣ
ꯑꯗꯨꯒꯨꯝꯕ ꯍꯥꯏꯕ ꯌꯥꯗꯦ ꯁꯤꯗ ꯊꯨꯕꯤꯔꯣ
ꯑꯩꯗꯤ ꯈꯪꯗꯦꯕꯀꯣ ꯏꯃꯥꯅꯄꯥꯅ ꯉꯁꯤ ꯈꯛꯇꯪ ꯍꯥꯏꯄ
ꯎꯝ ꯏ ꯅꯪ ꯏꯋꯥꯒꯗ ꯌꯥꯔꯣ
ꯀꯃꯥꯏꯅ ꯍꯥꯏꯌꯣ ꯍꯥꯏꯕ꯭ꯔꯣ
ꯃꯤ ꯨꯝꯃꯗ ꯍꯥꯏꯕ ꯌꯥꯗ ꯀꯣ ꯑꯁꯤ ꯑꯁꯤꯗ
ꯑꯣꯀꯦ ꯑꯣꯀꯦ ꯈꯪꯗꯕꯒꯤꯅꯦ ꯏꯪꯂꯤꯁꯇꯤ ꯉꯥꯡꯕ ꯌꯥꯕꯥ ꯑꯣꯁꯤꯗꯕꯨꯣ
ꯌꯥꯗꯦꯍꯦ ꯃꯅꯤꯄꯨꯔꯤ ꯈꯛꯇꯅꯦ ꯉꯥꯡꯒꯗꯕꯁꯦ
ꯑꯁ ꯅꯪꯒꯤ ꯈꯣꯟꯗꯤ ꯄꯨꯔꯥ ꯅꯪ ꯀꯦꯛꯁꯗꯤ ꯐꯖꯩꯅꯦ ꯅꯪ ꯀ ꯑꯦꯁꯦꯟ ꯇꯤꯗꯤ ꯌꯥꯥꯏ ꯍꯦ
ꯎꯝ ꯑꯩꯅ ꯃꯤꯇꯩꯇꯂꯣꯟꯣꯟꯍꯥꯡꯁꯦ ꯌꯥꯝ ꯐꯖꯩ ꯍꯥꯏꯌꯦꯦ
ꯑꯁ
ꯌꯥꯝ ꯌꯥꯝ ꯅꯨꯡꯁꯤ ꯍꯥꯏꯒꯦ
ꯀꯌꯥ ꯅꯠꯇ꯭ꯔꯣꯏꯅꯦ
ꯑꯦ ꯃꯩꯇꯩꯂꯣꯟ ꯉꯥꯡꯕꯁꯦ ꯌꯥꯝ ꯅꯨꯡꯁꯤꯌꯦꯦ ꯌꯥꯝ ꯐꯖꯩꯑꯦ ꯍꯥꯏꯌꯦꯦ ꯃꯣꯏꯁꯨ ꯇꯝꯅꯤꯡꯉꯦ ꯍꯥꯏꯌꯦꯦ
ꯑꯁ ꯂꯣꯏꯔꯦꯍꯦ ꯅꯪꯗꯤ ꯀꯖꯥꯅ ꯇꯝꯕꯤꯕ꯭ꯔꯣ
ꯌꯥꯕꯅꯦ
ꯅꯪꯈꯣꯏ ꯑꯣꯌꯥꯅ ꯇꯝꯕꯤꯕ꯭ꯔꯥ ꯀꯔꯤ ꯇꯧꯕ꯭ꯔꯥ ꯅꯪꯒꯤ ꯃꯍꯧ ꯁꯥꯥꯈꯤꯕꯔ
ꯍꯥꯥ
ꯃꯍꯧꯁꯥꯀꯤ ꯃꯤꯇꯩꯔꯣꯟ ꯉꯥꯡꯕ꯭ꯔꯥ ꯅꯪ
ꯅꯪꯒꯤꯗꯨꯔꯤꯔ ꯅꯪ ꯑꯩꯈꯣꯏꯗꯒꯤ ꯈꯔ ꯍꯦꯟꯅ ꯐꯥꯒꯦꯔꯥ ꯍꯥꯏꯔꯒ ꯑꯩꯈꯣꯏꯗꯒꯤ ꯍꯦꯟꯅ ꯊꯤꯈ꯭ꯔꯦ ꯅꯪꯒꯤꯗꯨꯗꯤ
ꯑꯩꯁꯨ ꯑꯦꯛꯁꯦꯟꯗ ꯁꯨꯃꯥꯏꯅ ꯇꯥꯎꯕꯅꯦ ꯃꯩꯇꯩꯔꯣꯟꯗꯦ ꯑꯩꯁꯨ ꯖ ꯈꯪꯉꯦꯀꯣ ꯑꯁꯤꯗꯤ ꯑꯩ ꯀꯦ ꯑꯥ ꯀꯦ ꯉꯥꯡꯕꯅꯦ
ꯐꯖꯅ ꯉꯥꯡꯉꯣꯅ ꯑꯗꯨꯝ ꯍꯥꯏ ꯕꯤ ꯖꯤꯕꯤ ꯇꯧꯔꯗꯤꯝ ꯄꯥꯠꯅꯤ ꯈꯛꯇꯅꯦ ꯀꯕꯤꯔꯣꯁꯤ ꯅꯨꯨꯄꯥ ꯑꯁꯦ
ꯐꯔꯦꯅꯦ ꯍꯧꯖꯤꯛ ꯐꯖꯅ ꯉꯥꯡꯅꯔꯤꯅ
ꯅꯦꯕꯖꯅꯉꯥꯡ
ꯑꯣꯀꯦꯦꯃꯦ ꯃꯩꯇꯩꯂꯣꯟꯗꯣ ꯆꯤꯡꯅꯕ ꯑꯗꯨꯝ ꯇꯧꯕꯀꯣ
ꯌꯥꯔꯦ ꯑꯁ ꯅꯪꯒꯤꯗꯨꯗꯤ ꯑꯩꯒꯤ ꯑꯩ ꯐꯥꯎ ꯐꯩ ꯐꯩꯅ ꯉꯥꯡꯒꯦ ꯇꯧꯔꯦ
ꯏꯁꯩ ꯁꯛꯄꯗ ꯁꯛꯄꯗ ꯕꯦꯁꯀ ꯇꯦꯅꯔꯒ ꯑꯗꯨꯗ ꯂꯩꯃꯤꯟꯅꯕꯗꯨꯒ ꯆꯞ ꯃꯥꯟꯅꯩꯕ
ꯑꯗꯨꯅꯦ ꯅꯪꯒꯤ ꯃꯔꯨꯞ ꯅꯨꯄꯥ ꯄꯝꯀꯤꯟꯅ ꯅꯪꯉꯣꯟꯗ ꯁꯤ ꯁꯖꯦꯁ ꯇꯧꯔꯛꯄ꯭ꯔꯥ ꯉꯔꯥꯡꯗꯣ ꯑꯩꯈꯣꯏ ꯍꯥꯏ ꯑꯩꯈꯣꯏꯁꯦ ꯉꯔꯥꯡ ꯅꯣꯡ ꯃꯥꯒꯤ ꯇꯥꯎꯕꯤꯕꯅꯦ ꯃꯥꯗꯤ ꯑꯁ ꯗꯗꯥꯗꯤ ꯍꯟꯖꯤꯟ ꯍꯟꯖꯤꯟ
ꯏꯃꯅ ꯄꯥꯇ ꯅꯗꯤ ꯈꯩꯒꯤ ꯄꯥꯝ ꯀꯅ ꯍꯥꯏꯕ ꯕꯤꯕ꯭ꯔꯥꯝꯃꯤ
ꯄꯝꯀꯤꯅꯤꯅ ꯃꯥꯣ ꯄꯝꯀꯤꯦꯟ ꯃꯥꯟꯗ꯭ꯔꯣ ꯃꯥꯏꯔꯦꯟ ꯃꯥꯟꯗ꯭ꯔꯣ ꯃꯥꯣ ꯑꯗꯣ ꯌꯦꯡꯉꯣ ꯃꯥꯏꯔ ꯂꯩꯅꯦ ꯐꯗꯤ ꯑꯗꯨꯝ ꯃꯥꯏꯔꯦ ꯀꯥꯎꯅꯦ ꯗꯦꯁ ꯀ ꯃꯔꯤꯜ ꯑꯩꯣꯏ ꯂꯣꯀꯦꯜꯒꯤ ꯃꯔꯦꯟ ꯆꯥꯎ ꯆꯥꯎꯕꯗꯣ ꯑꯗꯨꯅꯦ ꯃꯥꯁꯨ ꯈꯔ ꯆꯥꯄꯣꯠ ꯆꯁꯅꯨ ꯍꯥꯏꯅ ꯇꯧꯕꯤꯕꯅꯤꯗ
ꯑꯠꯆꯥ ꯑꯁꯤꯁꯦ ꯀꯌꯥ ꯁꯣꯏꯕ ꯁꯣꯏꯗꯤ ꯁꯣꯏꯔꯣꯏ
ꯂꯩ ꯁꯣꯏꯔꯣꯏ ꯏꯆꯦ ꯑꯩꯈꯣꯏꯗꯤ ꯐꯖꯅ ꯊꯤꯠꯈꯥꯏꯈ꯭ꯔꯅꯦ ꯑꯩꯒꯤ ꯏꯁꯇꯦꯠꯇ ꯑꯩꯈꯣꯏ ꯆꯥ ꯑꯩꯒꯤ ꯏꯁꯇꯦꯇꯁꯇ ꯆꯥꯕꯒꯨꯝꯕ ꯑꯞꯗꯦꯠ ꯇꯧꯕꯗꯣ ꯁꯤꯅ ꯑꯗꯨꯝ ꯅꯆꯦꯗꯤ ꯁꯞꯄ꯭ꯂꯥꯏ ꯇꯧꯈ꯭ꯔꯕꯅꯦ
ꯑꯁ ꯑꯗꯨꯗꯗꯤ ꯅꯪ
ꯔꯤꯁ ꯑꯟꯇꯤ ꯔꯤꯁ ꯑꯗꯨꯒ ꯔꯤꯆ ꯑꯟꯇꯤ ꯑꯗꯨ ꯉꯥꯡꯕꯝꯃꯤꯒꯤ ꯑꯩꯒꯤ ꯆꯤꯝꯕꯥꯟꯁ ꯂꯣꯏ ꯀꯥꯟ
ꯑꯗꯨꯗꯤꯀꯣ ꯅꯪꯈꯣꯏꯁꯨ ꯕꯦꯁꯂꯤꯟ ꯕꯦꯁꯔꯤꯟ ꯍꯥꯏꯕ꯭ꯔꯥ ꯭ꯒꯔꯤꯁꯔꯤꯟ ꯍꯥꯏꯕ꯭ꯔꯥ
ꯑꯗꯨ ꯂꯩꯌꯦ ꯇꯧꯕꯅꯦ ꯅꯪ ꯐꯣꯟ ꯇꯧꯕꯁꯦ
ꯕꯦꯁꯔꯤꯟ ꯔꯥ ꯒ꯭ꯔꯤꯁꯔꯤꯟ ꯔꯥ ꯅꯆꯤꯟꯗ ꯈꯔ ꯈꯔ ꯇꯩꯕꯤꯔꯣ ꯑꯗꯨꯗꯤ
ꯇꯩꯔꯗꯕꯅꯤ ꯅꯦꯛꯁ ꯇꯥꯏꯗꯤ ꯔ ꯅꯍꯥꯟꯗꯣ ꯑꯩꯈꯣꯏ ꯅ ꯍꯣꯜꯗꯦꯗꯣ ꯐꯣꯟ ꯇꯧꯔ ꯂꯩꯕ ꯑꯗꯨꯒꯤꯃꯟꯗꯨꯒꯤ ꯑꯣꯅꯤꯡꯉꯤ
ꯁꯤꯁꯦ ꯃꯤ ꯑꯃꯗ ꯍꯟꯖꯤꯟ ꯍꯟꯖꯤꯟꯅ ꯇꯧꯕ ꯌꯥꯕ꯭ꯔꯣ
ꯃꯤ ꯑꯃꯗ ꯃꯔꯤ ꯇꯧꯕ ꯌꯥꯏꯦ
ꯑꯩꯉꯣꯟꯗ ꯉꯁꯥꯏ ꯍꯥꯏꯕꯗꯣ ꯃꯉꯥ ꯐꯥꯎꯗꯤ ꯍꯥꯏꯕꯀꯣ
ꯔꯤ ꯇꯧꯕ ꯌꯥꯏ ꯍꯥꯏꯑꯦ ꯃꯔꯤ ꯃꯉꯥꯗ
ꯑꯗꯨꯗꯤ ꯀꯌꯥꯗꯤ ꯆꯪꯕ꯭ꯔꯣ ꯃꯩꯇꯩꯂꯣꯟꯗ ꯍꯥꯏꯌꯨꯅꯦ ꯕꯁꯛꯇꯣ
ꯑꯩꯒꯤꯗꯤ ꯂꯤꯁꯤꯡ ꯑꯅꯤ ꯍꯦꯟꯈ꯭ꯔꯦ
ꯑꯁ ꯅꯠꯇꯦ ꯑꯩ ꯍꯥꯏꯕꯗꯤ ꯑꯃꯔꯛ ꯇꯧꯕꯗꯀꯣ
ꯆꯃꯥ ꯉꯥꯛꯈꯣ ꯁꯤ ꯋꯥꯔꯤꯁꯦ ꯁꯤꯗ ꯍꯥꯏꯔꯛꯎꯨꯔꯦ ꯑꯩꯉꯣꯁꯦ ꯗ ꯐꯖꯅ ꯍꯥꯏꯒꯦ ꯑ ꯀꯔꯤꯝꯇ ꯍꯥꯏꯕ ꯌꯥꯗꯦ ꯖꯁ ꯅꯣꯔꯃꯦꯜꯂꯤ ꯃꯤ ꯑꯃꯅ ꯃꯤ ꯑꯃꯅ ꯒ꯭ꯔꯨꯞꯇ ꯂꯞ ꯏꯁꯇꯣꯔꯤ ꯁꯥꯕꯅ ꯅꯨꯡꯉꯥꯏ ꯍꯥꯏꯕ ꯅꯠꯇ꯭ꯔꯣ ꯈꯪꯗ꯭ꯔꯣ
ꯑꯌꯥ
ꯏꯁꯩꯒꯨꯝꯕ ꯁꯛꯄ ꯌꯥꯔꯗꯦ ꯑꯁ ꯑꯗꯨꯅꯦ ꯏꯁꯩꯒꯨꯝꯕ ꯁꯛꯄ ꯌꯥꯔꯗꯤ ꯏꯁꯩꯒꯨꯝꯕ ꯁꯛꯂꯒ ꯌꯥꯝꯅꯤ ꯐꯤꯂꯝꯒꯤ ꯏꯁꯩ ꯅꯨꯡꯁꯤꯕ ꯃꯥꯥꯟꯅ ꯀꯥꯏꯅ ꯑꯗꯨ ꯑꯗꯨ ꯗꯨꯅꯦ ꯑꯗꯨꯃꯛꯇꯤ ꯃꯣꯏꯅ ꯑꯦꯂꯥꯎ ꯇꯧꯕꯤꯗ꯭ꯔꯦꯕ ꯍꯖ ꯎꯝ
ꯑꯩꯌꯥ ꯀꯔꯝ ꯍꯥꯏ ꯇꯧꯕ꯭ꯔꯥ ꯑꯗꯨꯗꯤ
ꯑꯗꯨ ꯅꯪ ꯆꯩ ꯂꯥꯛꯈ꯭ꯔꯅꯤ
ꯑꯗꯨꯒꯤ ꯑꯦꯛꯁꯦꯟꯗꯨꯅ ꯕꯦꯁ ꯇꯥꯔꯦꯅꯦ
ꯑꯗꯨꯅꯦ ꯆꯥꯛ ꯆꯥꯔꯕ꯭ꯔꯥ
ꯇꯧꯅꯤ
ꯍꯣꯏ ꯆꯦꯟꯗꯤ ꯑꯗꯨꯝ ꯃꯤꯅ ꯅꯨꯡꯁꯤꯌꯦ ꯅꯨꯡꯁꯤꯌꯦ ꯍꯥꯏꯅ ꯀꯣꯂꯦꯖ ꯆꯠꯄ ꯃꯇꯝꯗ ꯈꯣꯏ ꯑꯦꯛꯁꯦꯟ ꯇꯧꯔ ꯅꯨꯡꯁꯤꯃꯜꯂꯦ ꯆꯞꯄꯣꯠ ꯂꯩꯕꯤꯒꯥꯏꯅ ꯃꯤꯅ ꯏꯝꯐꯥꯎ ꯂꯩꯕꯤꯕ ꯌꯥꯎꯝ ꯑ
ꯑꯣꯔꯤꯖꯤꯅꯦꯜꯒꯤ ꯑꯣꯔꯤꯖꯤꯅꯦꯜꯒꯤꯔꯥ ꯅꯠꯇ꯭ꯔꯒ ꯐꯩꯕ꯭ꯔꯣ
ꯐꯩꯌꯦ
ꯆꯤꯟꯁꯨ ꯐꯩꯔꯝꯗꯧ ꯃꯥꯜꯂꯦꯍꯦ ꯑꯗꯨ ꯑꯣꯏꯔꯗꯤ
ꯑꯣꯔꯖꯤꯅꯦꯁꯨ ꯆꯤꯟꯁꯨ ꯑꯗꯨꯝ ꯐꯩꯈ꯭ꯔꯦ
ꯑꯁ ꯑꯗꯨꯗꯤ ꯆꯥꯛ ꯆꯥꯕ ꯐꯩꯔꯒ ꯆꯥꯕ꯭ꯔꯣ
ꯀꯣꯅꯔꯒ ꯁꯣꯅꯦ ꯀꯣꯟꯅꯔꯤꯒ ꯊꯤꯜꯂꯒ ꯁꯥꯏꯅꯦ
ꯃꯇꯣꯟꯗ ꯈꯛꯇꯪ ꯆꯥꯏꯕ ꯃꯥꯜꯂꯦꯀꯣ
ꯑꯗꯨ ꯑꯗꯨꯅ ꯃꯥꯗꯣ ꯌꯥꯔꯕꯒꯤ ꯑꯩꯅ ꯑꯃꯨꯛ ꯁꯤꯟꯕ꯭ꯔꯅꯤ ꯁꯤꯁꯦ ꯃꯥꯅ ꯃꯥ ꯅꯪꯕꯨ ꯀꯣꯇꯅꯤꯒ ꯑꯩꯅ ꯑꯦꯗꯖꯁ ꯇꯧꯕꯤꯔꯒ ꯃꯥꯅ ꯃꯥ ꯃꯆꯤꯟꯗꯣ ꯌꯥꯗꯕꯗꯤ ꯑꯩꯉꯣꯟꯗ ꯑꯃꯨꯛ ꯍꯦꯟ ꯑꯣꯚꯔ ꯇꯧꯕꯤꯔꯦꯕ
ꯑꯆꯥ ꯑꯁ
ꯀꯣ
ꯍꯥꯏꯣ ꯍꯥꯏꯣ
ꯁꯤꯉꯝꯗꯥꯏꯗꯣ ꯂꯩꯇꯕ꯭ꯔꯣ
ꯌꯦꯔ ꯅꯪꯁ ꯇꯣ ꯀꯨꯝꯕꯗꯤ
ꯃꯃꯤꯡ ꯈꯪꯗꯕꯒꯤ ꯁꯤꯡꯉꯝꯗ ꯍꯥꯏꯈ꯭ꯔꯣꯕꯅꯦ
ꯁꯤꯡꯉꯝꯊꯥꯏꯗ ꯂꯣꯏ ꯄꯣꯝꯈ꯭ꯔꯦ
ꯍꯥꯟꯅꯤ ꯌꯥꯝ ꯆꯥꯕ ꯐꯪꯕꯅꯤꯍꯥꯟ ꯅꯣꯏꯒꯤꯗ
ꯅꯍꯥꯟꯁꯨ ꯆ ꯍꯧꯋꯦ ꯃꯤ ꯃꯌꯥꯝ ꯂꯥꯛꯑꯒ ꯂꯧꯋꯦ
ꯅꯪꯗꯤ ꯆꯥꯔꯣ ꯑꯩꯈꯣꯏꯗꯤꯤꯔꯦ ꯂꯩꯕꯅꯤꯅ ꯆꯥꯅꯤꯡꯔꯝꯒꯅꯤ ꯍꯥꯏꯕꯗꯤ ꯊꯥꯖꯗꯦꯕ ꯆꯥꯅꯤꯡꯔꯝꯒꯅꯤ ꯍꯥꯏꯕꯁꯦ
ꯑꯩꯈꯣꯏ ꯌꯨꯝꯗ ꯍꯧꯕ ꯍꯧꯋꯦ ꯍꯥꯏꯔꯗꯤ ꯍꯪꯁꯨ ꯍꯪꯉꯛꯇꯦ
ꯀꯑꯣꯣꯏꯅꯦ
ꯍꯪꯗ꯭ꯔꯒ ꯀꯃꯥꯏꯅ ꯇꯧꯒꯦꯔꯣ ꯕꯥꯏꯕꯜꯗꯨꯁꯨ ꯍꯥꯏꯔꯤꯗꯣ ꯑꯆꯧꯕ ꯈꯨꯄꯅꯦ ꯍꯥꯏꯕꯗꯨꯣ
ꯑ ꯍꯣꯏ ꯆꯥꯎꯕꯤꯗ꯭ꯔꯣ ꯃꯥꯜꯂꯦ
ꯅꯈꯣꯏ ꯆꯧꯕ ꯍꯩꯇ꯭ꯔꯦ
ꯎꯝ ꯎꯝ ꯈꯂꯥꯏꯁꯨ ꯄꯨꯔ ꯄꯨ꯭ꯔꯣ
ꯂꯩ ꯂꯣꯏꯔꯦ ꯑꯗꯨ ꯕꯦꯛꯇꯤ ꯂꯩꯌꯦ
ꯎꯝ ꯅꯁꯦ ꯑꯁ ꯂꯥꯏ ꯇꯕꯨꯗꯤꯦ
ꯅꯪ ꯀꯖꯥ ꯂꯩꯕ꯭ꯔꯣ
ꯑꯃꯥ ꯊꯥꯒꯅꯤ
ꯁꯦꯝꯗꯤ
ꯁꯤꯛꯁꯀꯤ ꯑꯩꯈꯣꯏꯗꯤ ꯏꯁꯄꯦꯁꯦꯜꯅꯦ
ꯑꯁ
ꯑꯥꯗ ꯅꯣꯏ ꯈꯨꯟꯗ ꯊꯥꯕ ꯆꯠꯀꯦ
ꯖꯥꯕ꯭ꯔꯣꯅꯦ ꯑꯗꯨꯗꯣ
ꯑꯩꯈꯣꯏꯒꯤꯗꯤ ꯄ꯭ꯔꯣꯁꯦꯁꯤꯡ ꯇꯧꯈ꯭ꯔꯦ
ꯍꯥꯏꯕꯗꯤ ꯀꯔꯝ ꯍꯥꯏꯅ ꯌꯥꯕ꯭ꯔꯣ
ꯍꯥꯏꯕꯗꯤ ꯍꯟꯗꯛꯁꯦ ꯂꯥꯛꯑꯅꯤꯗꯅ ꯑ ꯁꯤꯅꯤꯌꯔꯁꯤꯡꯗꯤ ꯕꯦꯛ ꯈꯛꯇ ꯊꯥꯕꯒꯤ ꯏꯝꯐꯥꯜꯗ ꯂꯥꯛꯄ ꯌꯥꯗꯦꯅꯥ ꯗꯨꯒꯤ ꯇ꯭ꯔꯑꯦꯕꯂꯤꯡ ꯇꯧꯕꯒꯨꯝꯕꯗꯣ ꯋꯥꯕꯒꯤ ꯑꯥ ꯗꯤꯁꯇ꯭ꯔꯤꯛꯇ ꯊꯥꯅꯤꯅ ꯁꯦꯝꯕꯤꯕ
ꯑꯣꯖꯥꯕꯧ ꯅꯨꯡꯉꯥꯏꯕ꯭ꯔꯥ
ꯑꯗꯨꯅ ꯃꯦꯡꯒꯣ ꯆꯥꯔ ꯂꯩꯕ
ꯀꯔꯤꯔꯥ ꯑꯩꯈꯣꯏ ꯅ ꯑꯩꯁꯨꯗꯤ ꯍꯟꯗꯛ ꯀꯅꯥ ꯑꯃꯨꯛ ꯁꯤꯟꯈ꯭ꯔꯕꯔ꯭ꯥ ꯑꯈꯣꯏ ꯗꯤꯄꯥꯔꯠꯃꯦꯟꯒꯤ
ꯍꯥꯏꯕ ꯌꯥꯕ꯭ꯔꯣ
ꯍꯥꯏꯕ ꯌꯥꯏꯍꯦ ꯑꯣꯖꯥ ꯃꯃꯤꯡꯗꯤ ꯀꯔ꯭ꯤ ꯔꯥ ꯁꯤꯗꯁꯨ ꯌꯥꯎꯗꯦꯅꯥ ꯑ ꯑ ꯑꯗꯨꯗꯤ ꯑꯈꯣꯏ ꯃ ꯇꯝꯗꯒꯤ ꯇꯧꯕꯅꯤꯍꯦ ꯑꯗꯨꯗꯤ ꯀ꯭ꯔꯤꯔꯥ ꯃꯥꯗꯣ ꯈꯔ ꯑꯣꯏꯂꯤ ꯑꯣꯏꯂꯤ ꯇꯧꯔꯒ ꯋꯥ ꯉꯥꯡꯕ ꯆꯪꯗꯕꯅꯦ
ꯁꯦꯡꯕꯀꯣ
ꯑꯗꯨꯅꯦ ꯔꯃꯥ ꯀꯥꯟꯇꯥꯗꯁꯨ ꯌꯥꯝ ꯑꯗꯨꯅ
ꯑꯦ ꯃꯜ ꯃꯇꯟ ꯆꯥ ꯇꯜꯂꯦ ꯑꯗꯨꯗꯣ ꯌꯥꯝ ꯃꯥ ꯉꯥꯡꯕꯗꯣ ꯍꯪꯉꯣꯏꯒꯨꯝ ꯀꯩꯅꯣꯃ ꯐꯣꯞꯀꯨꯝ ꯉꯥꯡꯉꯤꯕ
ꯎꯝ ꯑꯗꯣ ꯃꯥꯒꯤ ꯁꯕꯖꯦꯛꯗꯤ ꯑꯗꯨꯝ ꯄꯥꯁ ꯇꯧꯕꯅꯦ
ꯍꯣꯏ ꯃꯣꯃꯣꯇꯣꯅꯗꯤ ꯐꯥꯏꯌꯦ
ꯑꯗꯨꯅꯦ ꯑꯩ ꯁꯥꯔ ꯃꯣꯃꯣꯇꯣꯟꯗꯤ ꯌꯥꯝ ꯅꯨꯡꯉꯥꯏꯕꯅꯦ
ꯅꯨꯡꯉꯥꯏꯌꯦ ꯖꯥꯝ ꯅꯨꯡꯉꯥꯏꯌꯦ
ꯌꯥꯗꯣ ꯁꯥꯔ ꯀꯨꯂꯥꯕꯤꯗꯨ ꯍꯥꯏꯕꯔꯥ ꯃꯛꯀꯤ ꯃꯇꯝ ꯃ ꯀꯣꯛ ꯇꯥꯡꯕ ꯅꯨꯄꯥꯗꯣ ꯑꯗꯨꯗꯤ ꯌꯥꯗꯕꯔꯥ
ꯀꯨꯂꯥꯞ ꯄꯤꯇꯨ ꯅꯠꯇꯦꯍꯦ ꯃꯌꯣꯛ ꯃꯀꯣꯛ ꯇꯥꯡꯕꯗꯨꯗꯤ ꯃꯀꯣꯛ ꯇꯥꯡꯕꯗꯨꯗꯤ ꯔꯣꯃꯤꯌꯣ
ꯑꯣ ꯑꯣꯏꯔꯝꯅꯤ ꯑꯗꯨ ꯅꯨꯄꯥꯗꯣ ꯁꯇ꯭ꯔꯤꯛ ꯑꯣꯏꯔꯝꯅꯤꯀꯣ ꯀ꯭ꯂꯥꯁ ꯇꯦꯁ ꯒꯨꯝꯕꯗ
ꯇꯦꯁ ꯇꯧꯕ ꯐꯥꯎ ꯑꯩꯌꯥ ꯀꯌꯥꯃꯨꯛ ꯋꯥꯕ꯭ꯔꯥ
ꯅꯝꯃꯦ
ꯍꯟꯗꯛꯇꯤ ꯑꯣꯖꯥ ꯑꯅꯧꯕ ꯂꯥꯛꯄꯀꯣ
ꯀꯅꯥꯔꯣ ꯃꯦꯝ ꯑꯃ ꯃꯦꯝ ꯑꯃ
ꯃꯦꯝ ꯑꯅꯤ ꯑꯍꯨꯝ ꯂꯥꯛꯑꯦ ꯍꯥꯏꯕ ꯑꯗꯨꯗꯣ ꯑꯁ ꯃꯆꯤꯟꯗꯤ ꯖꯥꯗꯦ
ꯅꯣꯏ ꯃꯇꯝꯗꯗꯤ ꯄꯥꯁ ꯇꯧꯕ ꯌꯥꯝꯔꯝꯒꯅꯤꯀꯣ ꯑꯣꯖꯥ ꯆꯦꯟ
ꯖꯥꯗꯦ ꯖꯥꯗꯦ ꯔꯃꯀꯥꯟꯇꯅ ꯁꯨꯡꯖꯥ ꯖꯥꯗꯦ
ꯑꯗꯨꯅꯦ ꯃꯥꯗꯣ ꯁꯩꯇꯥꯅꯦ
ꯁꯩꯇꯥꯟꯅꯤ ꯑꯁꯦꯡꯕꯅꯦ ꯃꯥꯁꯦ
ꯍꯦꯟꯅ ꯃꯥꯅ ꯋꯥꯡꯕꯅꯦ ꯑꯩꯈꯣꯏ ꯗꯤꯄꯥꯔꯠꯃꯦꯟꯗꯗꯤ
ꯑꯣ
ꯃꯥꯗ ꯑꯜꯂ ꯁꯥꯁꯄꯦꯟꯁ ꯀ ꯆꯅꯦ ꯈꯔꯥ ꯊꯝꯖꯔꯣ
ꯊꯝꯃꯒ ꯑꯃꯨꯛ ꯇꯧꯕ ꯌꯥꯕ꯭ꯔꯣ
ꯎꯝ ꯌꯥꯏ ꯌꯥꯏ ꯎꯝ ꯎꯝ
ꯀꯣ ꯑꯗꯨꯗꯤ ꯁꯤ ꯑꯩꯒꯤꯁꯦ ꯇꯥꯛ
ꯥꯅꯤ ꯍ ꯍꯣꯏ ꯍꯣꯏ ꯑꯣꯖꯥ ꯇꯕꯤꯔ
ꯇꯧꯒꯦ ꯇꯧꯒꯦ
ꯎ